ꯍꯜꯂꯣ ꯍ ꯇꯥꯏ ꯌꯦꯅꯥꯁꯤ
ꯇꯑꯌꯦ ꯄꯆꯟ ꯇꯑꯌꯦ
ꯑ ꯀꯔꯤ ꯇꯧꯋꯦ
ꯑꯗꯨꯝ ꯐ ꯐꯦꯠ ꯇꯥꯜꯂꯤꯦ ꯅꯪꯗꯤ
ꯑꯩꯁꯨ ꯆꯞ ꯃꯥꯟꯅꯅꯩ ꯍꯧꯖꯤꯛꯅ ꯇꯨꯝꯔꯒ ꯈꯥꯂꯦ
ꯑꯣ ꯑꯩꯁꯨꯅ ꯐꯥꯏ ꯇꯨꯡ
ꯁ ꯇꯔ ꯀ ꯍꯣꯏ ꯖꯤꯛꯅ ꯍꯒꯑ
ꯑ ꯆ ꯐꯖꯥ ꯇꯨꯕ꯭ꯔꯥꯍꯂꯀꯣ ꯎꯝ
ꯁꯥꯟ ꯇꯨ ꯃꯥꯔ ꯈꯔꯦ ꯑꯗꯨ ꯃꯨꯆ ꯀꯃ ꯇꯔꯦ ꯍꯧꯣ ꯐꯖꯅꯣ ꯇꯝꯁꯨꯗꯤ ꯃꯁꯨ ꯅꯨꯡꯉꯥꯏꯇꯦꯍꯦ ꯀꯣ
ꯑ
ꯄ ꯑꯃꯗ ꯆꯠꯗ ꯑꯦ ꯌꯥꯝ ꯆꯥꯏꯦ ꯍꯇ
ꯍꯖ ꯇꯨꯝꯕꯥ ꯃꯥꯂꯦ ꯀꯣ ꯅꯪꯃ ꯐꯣꯟ ꯇꯥꯔꯒ ꯍꯥꯏ
ꯍ ꯌꯥꯠꯇꯨꯅ
ꯎꯝ ꯑꯗꯨꯗꯤ ꯅꯁꯤ ꯀꯔꯤ ꯀꯔꯤ ꯇꯧꯕ꯭ꯔꯥ ꯑꯣ ꯆꯪꯗꯦ
ꯎꯨꯝ ꯀꯔꯤ ꯁꯠꯇꯣꯗꯦ ꯑꯗꯨꯒ ꯅꯁꯤꯗꯀꯣ ꯄꯥꯗꯁꯨ ꯄꯄꯥꯗꯁꯨ ꯆꯠꯇꯦ ꯑꯗꯨꯣꯝ ꯃꯅꯥꯔꯣꯝꯗ ꯂꯩ ꯀꯥꯔꯤꯁꯤꯠꯇꯅꯦ ꯇꯨꯂꯒ ꯀꯥꯏ ꯃꯅ ꯂꯩꯌꯦ
ꯑꯩ ꯁꯚꯦꯟ ꯊꯥꯔꯇꯤꯒꯨꯝꯕ ꯑꯦ ꯑꯩꯠꯀꯨꯝꯕ ꯍꯧꯒꯠꯄ ꯑꯗꯨꯒꯤ ꯍꯣ ꯀꯥꯛꯄ ꯃꯇꯝꯗꯆꯥꯥ ꯊꯛꯄ ꯑꯗꯨꯒꯤ ꯏꯟ ꯆꯥꯟꯊꯄ ꯑꯗꯨꯒꯤ ꯅꯪꯒꯤ ꯌꯨꯝꯗ ꯆꯠꯄ ꯀꯣ ꯑꯗꯨꯨ ꯍꯜꯂꯛꯑꯦ ꯑꯩꯒꯤ ꯌꯨꯝꯗ ꯑꯣ
ꯑ
ꯏꯔꯨꯒꯦꯔꯥ ꯇꯨꯡꯒꯦꯔꯥ ꯇꯨꯡꯒꯦ ꯑꯗꯨ ꯑꯦ ꯆꯥꯛ ꯊꯥꯛꯈ꯭ꯔꯦꯒ ꯑꯗꯨꯝ ꯂꯩꯗ
ꯑ ꯀ ꯆ ꯊ ꯃꯅꯁꯤ ꯃꯃꯤꯗꯣ
ꯎꯝ ꯑꯜꯂꯨ ꯋꯥꯀꯕꯤ
ꯎꯝ
ꯗꯨꯋꯥꯁꯀꯁ
ꯎ ꯎꯝ ꯍꯧꯖꯤ ꯎꯀꯣ ꯁꯣ ꯐꯒꯦ ꯐꯃꯦ ꯏꯁꯀ꯭ꯋꯥꯁ ꯑꯈꯣꯏꯗꯣ ꯃꯇꯔ ꯈꯥ ꯇꯥꯅꯤ ꯅꯁꯤꯗꯣ
ꯑꯥ
ꯎꯝꯀꯣꯁꯨ ꯍꯧꯖꯤꯗ ꯑ ꯎꯠꯀꯤ ꯅꯦ ꯑꯗꯨꯗ ꯃꯅ ꯃꯇꯔ ꯈ ꯄꯊꯨꯝ ꯇꯥ ꯄꯤꯌꯦ
ꯑꯣ
ꯄꯆꯃꯊ
ꯑꯗꯨꯗꯤ ꯍꯥꯎꯇꯦꯀꯣ
ꯑꯣ ꯍꯣꯏ ꯍ ꯑꯣꯠꯇꯦ ꯑꯗ ꯃꯈꯣꯏꯅ ꯁꯣꯝꯁꯨ ꯌꯥꯝꯅ ꯍꯥꯎꯋꯦꯕꯀꯣ
ꯎꯝ
ꯎꯝ ꯇꯦꯁꯇꯨ ꯂꯩꯇ꯭ꯔꯦ
ꯎꯝ
ꯎꯝ ꯂꯣꯏꯅꯃꯛ ꯌꯨꯝꯗ ꯂꯥꯏ ꯄ꯭ꯔꯣꯝꯗꯝ
ꯑꯩꯒꯤ ꯏꯃꯥꯗꯤ ꯅꯪꯒꯤ ꯌꯨꯝꯗ ꯆꯠꯈ꯭ꯔꯦꯕ
ꯑꯣ
ꯑꯗꯨꯒꯤ ꯑꯩꯒꯤ ꯏꯃꯥ ꯅꯨꯨꯄꯤꯗ ꯇꯨꯝ ꯇꯨꯝꯕꯥ ꯈꯜꯂ
ꯑ
ꯅꯪꯒꯤ ꯕ꯭ꯔꯥꯗꯔꯤꯅꯣ ꯁꯨꯂꯈ꯭ꯔꯦ
ꯎ ꯑ ꯃꯥꯒꯤ ꯃꯆꯥꯏ ꯅꯥꯕꯛ ꯀꯣ ꯑ ꯑ
ꯎꯝ
ꯃꯈ ꯃꯈꯣꯏꯗ ꯌꯥꯝ ꯅ ꯀꯦ ꯇ ꯀ
ꯍꯥ
ꯃꯈꯣꯏꯗ ꯌꯥꯝꯅ ꯀꯦꯌꯔ ꯇꯧꯋꯦ
ꯑꯣꯏ
ꯑꯉꯝ ꯐ꯭ꯔꯦꯁ ꯑꯉꯥꯡꯅ ꯑꯗꯨꯅꯦ
ꯃꯨꯅꯦꯕ
ꯑꯣ ꯑꯗꯨꯁꯨ ꯐꯩ ꯐꯩꯌꯦ ꯑꯣꯏꯔꯁꯨ ꯌꯥꯝꯅ ꯀꯦꯌꯔ ꯇꯧꯔꯁꯨ ꯃꯆꯥꯗ ꯅꯪꯉꯥꯏ ꯇꯧꯔꯒ ꯌꯥꯝ ꯀꯔꯤ ꯅꯨꯡꯉꯥꯏꯇꯦ
ꯎꯝ ꯍꯂ ꯍꯌꯦꯟ ꯍꯌꯦꯟꯗꯤꯁꯤꯔꯤ ꯑꯦ ꯍꯌꯦꯡ ꯨ ꯇꯤꯡꯒꯆꯥ ꯈꯅꯤꯀꯣ
ꯁꯤꯖꯤꯠꯇꯨ ꯈꯟꯗꯦ ꯃꯈꯣꯏꯅ ꯗ꯭ꯌꯨꯇꯤ ꯔꯣꯁꯇꯔ ꯄꯤꯗꯦ ꯑꯗꯨꯅꯦ ꯐꯖꯅ ꯈꯟꯗꯦ ꯍꯧꯖꯤꯛꯇꯣ
ꯑ ꯎ
ꯑꯣ ꯎꯝ ꯑꯃꯟꯁꯤ ꯑꯩꯈꯣꯏꯒꯤꯗꯨꯀꯣ ꯣꯔꯇꯦꯜ ꯂꯥꯛ ꯂꯥꯛꯑꯦ ꯑꯗꯨꯝ ꯂꯥꯛꯑꯦ ꯍꯧꯖꯤꯛꯇꯣ ꯗ꯭ꯌꯨꯇꯤꯁ ꯇꯣꯛꯇꯔ ꯑꯗꯨꯒ ꯀꯣ ꯑꯗꯨꯝꯅ ꯍꯥꯏꯕ ꯃꯥꯜꯂꯦ ꯑꯗꯨ ꯑꯣꯏꯔꯁꯨ ꯈꯟꯗꯦ ꯐꯖꯟ ꯂꯥꯛ ꯍꯧ ꯎꯆ
ꯎꯝ
ꯎꯝ ꯇ ꯏꯁꯇꯣꯞ ꯇꯧꯔꯁꯨ ꯅꯨꯡꯉꯥꯏꯕꯅꯦ ꯑꯩꯈꯣꯏꯗ ꯌꯥꯝ ꯋꯥꯔꯦ ꯑꯗꯨꯒ ꯀꯔꯤꯁꯨ ꯇꯅꯤꯡꯗ꯭ꯔꯁꯨ ꯀꯣ ꯑꯗꯨꯗꯤ ꯆꯠꯄ ꯃꯇꯝ ꯌꯥꯝ ꯋꯥꯔꯦ ꯑꯗꯨꯅ ꯊꯕꯥꯠꯁꯨꯣ ꯇꯔꯁꯨꯣ ꯎꯝ
ꯋꯥꯋꯥꯅꯤꯈ
ꯇꯣꯕꯥꯀꯣ ꯋꯥꯥꯏꯀꯣ ꯍꯣꯏ ꯑꯗꯨ ꯇꯣꯛꯁꯨꯅꯤꯗ꯭ꯔꯔꯤ
ꯎꯝ ꯍꯥ
ꯅꯪꯒꯤ ꯃꯃꯥꯗ ꯑ
ꯅꯪꯒꯤ ꯌꯨꯝꯗ ꯆꯠꯈ꯭ꯔꯦ
ꯑ ꯑ
ꯎꯝ
ꯑꯪꯅ ꯌꯦꯕꯒꯣ
ꯎꯝ ꯍꯣꯏ
ꯂꯩ
ꯅꯈꯣꯏ ꯆꯥꯛ ꯊꯥꯗ꯭ꯔꯤꯀꯣ ꯆꯥꯏ ꯆꯥꯏ
ꯍꯣꯏ ꯆꯥꯏꯒꯨꯝꯕ ꯑꯗꯨꯒꯨꯝꯕ ꯑꯗꯨꯝ ꯊꯥꯗꯦ ꯑꯗꯨ ꯑꯣꯏꯔꯁꯨ ꯑꯁꯤꯗ ꯄꯤꯗꯦ
ꯎꯝ
ꯎꯝ ꯏꯆꯦ ꯑꯗꯨ
ꯑꯗꯨ ꯕꯣꯂꯔꯀꯨꯝꯕ ꯌꯨ ꯇꯣꯕꯥ ꯍꯥꯏꯕ
ꯑꯗꯨ ꯀꯕꯁꯨ ꯎꯝ ꯏꯁꯨ ꯇꯣꯄ ꯑꯗꯦ ꯇꯧꯔꯗꯀꯣ ꯑꯗꯨꯗ ꯃꯈꯣꯏꯅ ꯀꯦꯁ ꯇꯔꯗꯤ ꯆꯥꯟꯊꯣꯛꯀꯅꯤ ꯑꯗꯨ ꯑꯗꯨꯅꯦꯦ ꯑꯈꯂ ꯌꯨꯁ ꯇꯣꯇꯦ
ꯑꯗꯨꯗꯤ ꯇꯜꯂꯦꯀꯣ
ꯍꯣꯏ
ꯑꯗꯨꯗꯤ ꯏꯁꯤꯡ ꯑꯁꯥꯕ ꯄꯤꯕ
ꯃꯦ ꯑꯗꯨꯗ ꯀꯣꯄꯁꯨꯨꯞꯄꯤꯗꯦ ꯀꯔꯤꯒꯤ ꯀꯗꯩꯗꯅꯣ ꯐꯪꯈꯤ ꯑꯗꯣ ꯑꯣꯏ ꯁꯈꯗꯣ ꯍꯧꯞ ꯆꯤꯛꯀꯥꯟꯗꯣ ꯀꯣ ꯈꯔ ꯅꯉꯥꯏ ꯑꯗꯨ ꯑꯩꯈꯣꯏꯗ ꯋꯥꯔꯗꯟꯗ ꯑꯩꯈꯣꯏꯒꯤ ꯋꯥꯔꯗꯟꯗꯣ ꯈꯤꯇꯪ ꯀ꯭ꯂꯣꯁ ꯇꯧꯋ ꯀ ꯑꯩꯈꯣꯏꯅ
ꯎꯝ
ꯑꯗꯨ ꯑꯗꯨ ꯅꯦꯝꯕꯂ ꯔꯥꯏꯁ ꯄꯣꯂꯔꯗ ꯑꯩꯈꯣꯏꯅ ꯔꯤꯀ꯭ꯋꯦꯁ ꯇꯧꯔꯒ ꯌꯨꯁ
ꯑꯣ ꯑꯣ ꯑꯗꯨꯗꯤ ꯐꯥꯔꯦꯂ
ꯑꯗꯨꯅ ꯈꯔ ꯅꯨꯡꯉꯥꯏꯔꯦ ꯍꯥꯏꯅ ꯑꯣꯏꯔꯗꯤ ꯑꯩꯈꯣꯏ ꯨꯕꯄ ꯎꯝ ꯀꯔꯤꯁꯨ ꯄꯤꯗꯦ
ꯎꯝ ꯑꯗꯨꯗꯤ ꯐꯔꯦꯒ
ꯍꯣꯏ ꯈꯥꯔ ꯐꯜꯦ ꯑꯗꯨꯅ
ꯎꯝ ꯌꯥꯝ ꯏꯁꯇ꯭ꯔꯤꯠ ꯇꯧꯕꯁꯨ ꯐꯛꯇꯦꯀꯣ
ꯑꯗꯨ ꯑꯗꯨꯗꯦ
ꯋꯥꯔꯇꯤꯡ ꯨꯃꯗꯤ
ꯎꯝ ꯌꯥꯝ ꯁ꯭ꯔꯤꯗ ꯑꯣꯏꯔꯁꯨ ꯐꯠꯇꯦ
ꯎꯝ ꯌꯥꯝ ꯂꯨꯁ ꯇꯧꯕꯁꯨ ꯎꯝ ꯐꯠꯇꯦ ꯎ ꯃꯤꯇꯜꯗꯀꯣ ꯑꯗꯨꯅ ꯐꯩꯌꯦꯕ ꯈꯔ ꯏꯁꯇ꯭ꯔꯤꯛ ꯈꯔ ꯂꯨꯁ
ꯍꯥ ꯎꯄꯥꯌ ꯂꯩꯠꯔꯦ ꯍꯧꯖꯤꯛ ꯑꯩꯈꯣꯏꯒꯤ ꯑꯦꯛꯖꯥꯝꯗꯨ ꯑꯣꯒꯁ ꯁꯚꯦꯟꯇꯤꯟꯒꯨꯝꯕ ꯇꯒꯦ ꯇ ꯃꯅ ꯍꯣꯏ ꯑꯒꯁꯃꯥꯟꯗ ꯂꯩꯌꯦ ꯍꯥꯏꯌꯦ
ꯎꯝ
ꯁꯨꯅ ꯇꯧꯔꯁꯨ ꯌꯥꯏꯅ ꯇꯝꯗ ꯆꯠꯅꯤ
ꯑ
ꯎ ꯑ ꯑꯗꯨꯅ ꯊꯨꯅꯇꯕꯁꯨ ꯌꯥꯏꯗꯤ
ꯑꯗꯨꯗꯤ ꯅꯪꯒꯤ ꯏꯃꯥꯟꯒꯤꯁꯨ ꯇꯨꯝꯕ꯭ꯔꯥ
ꯍꯣꯏ ꯂꯣꯏꯅꯃꯛ ꯇꯨꯝꯃꯦꯗ ꯍꯣꯏ ꯂꯣꯏꯅꯃꯛ ꯅꯍꯥꯟꯗꯨ ꯇꯨ ꯃꯗꯧꯔꯁꯨ ꯍꯧꯖꯤꯛꯅꯅꯥꯍꯨ ꯈꯜ ꯍꯣꯏ ꯆꯤꯟ ꯂꯣꯏꯅ ꯃꯍꯨꯛ ꯀꯛꯈ꯭ꯔꯦ
ꯑꯣꯝ
ꯎꯝ ꯌꯥ ꯋꯥꯔ
ꯍꯣꯏ ꯍꯣꯏ
ꯇꯟꯗꯥꯥꯟ ꯅꯃꯤꯒ ꯄ ꯁꯣ ꯐꯖꯅꯠꯇꯨꯟꯗꯥꯈꯣꯏꯗ ꯋꯥ ꯇꯗ ꯀꯕꯦ ꯅꯔꯅ ꯅꯝ ꯐꯨꯠꯕꯣꯜ ꯁꯦꯡꯟꯕꯥꯗꯨ
ꯏꯗꯤ ꯋꯥ ꯁꯤꯗ ꯈ ꯇꯌꯦꯡꯒꯦ ꯍꯥꯏ ꯍꯥꯏꯕ꯭ꯔꯣ
ꯍꯣꯏ ꯍꯣꯏ
ꯉꯔꯝꯗꯣ ꯑꯗꯨ ꯌꯦꯡꯉꯦ ꯇ꯭ꯨꯋꯦꯜꯐ ꯊꯥꯔꯇꯤꯒꯗꯨ ꯃꯦꯛꯁꯤꯀꯣ ꯀ ꯀꯦꯅꯦꯗꯥ ꯀ ꯇ ꯂꯩꯦ ꯑꯗꯨꯒ ꯃꯦꯛ ꯑ ꯅꯠꯇꯦ ꯃꯦꯛꯁꯀꯣ ꯅꯠꯇꯦ ꯃꯔꯀꯣ ꯀꯣ ꯃꯈꯣꯏꯗꯣ ꯀ꯭ꯋꯥꯇꯔ ꯐꯥꯏꯅꯦꯜꯗ ꯂꯥꯛꯈ꯭ꯔꯣꯏ ꯃꯥꯗꯣ ꯃꯈꯣꯏꯅ ꯀꯣꯛ ꯑꯍꯨꯝ ꯑꯗꯨꯒ ꯑ ꯎꯝ ꯀꯅꯦꯗ ꯇꯨ ꯇꯨ ꯅꯅꯤꯜ ꯅ
ꯑꯣ
ꯑꯗꯨꯒ ꯍꯧꯖꯤꯛꯇꯣ ꯃꯥꯔꯀꯣꯗꯨꯣ ꯀꯣꯏ
ꯎꯝ
ꯃꯈꯣꯏꯗ ꯀ꯭ꯋꯥꯇꯔ ꯐꯥꯏꯅꯦꯜꯗ ꯂꯥꯛꯈ꯭ꯔꯦ ꯀ꯭ꯋꯥꯇꯔꯗꯣ ꯑ
ꯐꯒꯤꯅꯤꯕ ꯑꯗꯨ ꯄꯠꯁꯨꯨꯒ ꯑꯔꯖꯦꯟꯇꯤꯅꯥꯒꯨꯝꯕꯁꯨ
ꯃ ꯍꯨꯖꯤ ꯅꯠꯇꯦ ꯃꯈꯣꯏ ꯑꯗꯨ ꯍꯨꯖꯤ ꯨ ꯁꯤꯁ ꯅꯠꯇꯦ ꯍꯧꯖꯤꯛꯇꯣ ꯃꯈꯣꯏꯗꯀꯣ ꯔꯥꯎꯟ ꯑꯣꯐ ꯁꯤꯁ ꯆꯤꯟꯇꯥ ꯂꯩꯌꯦ ꯔꯅ ꯁ꯭ꯁꯗ ꯂꯣꯏꯔꯗꯤ ꯀꯣꯠꯇ ꯐꯅ ꯇꯜꯂꯛꯀꯅꯤ
ꯎꯝ
ꯉꯁꯤꯁꯨ ꯉꯁꯤꯁꯨ ꯂꯩ ꯂꯩꯌꯦꯃꯜꯂꯦ ꯃꯈꯜ
ꯑꯗꯨꯗꯤ ꯐꯥꯒꯤꯅꯤꯀꯣ ꯎꯝ ꯂꯥꯁ ꯗꯦꯗ ꯌꯦꯡꯦꯕ ꯑꯩꯗꯤ
ꯑ
ꯎꯝ ꯑꯗꯨꯗꯤ ꯅꯪ ꯍꯧꯖꯤꯛ ꯀꯥꯏ ꯇꯧꯒꯦꯔꯥ
ꯍꯧꯖꯤꯠꯇꯣ ꯀꯩꯁꯤ ꯇꯣꯗꯦ ꯑꯗꯨꯝꯅꯅꯄꯥꯝꯕ ꯂꯩꯌꯦ
ꯎ ꯑꯗꯨꯝ ꯀꯌꯥꯗ ꯆ ꯆꯥꯔꯒꯦ
ꯁꯨꯣ ꯎꯝ ꯑꯌꯨ ꯇꯔꯣ
ꯑ
ꯑꯩꯌꯨ ꯑꯗꯤꯕ ꯀꯨꯟꯇꯔꯥ ꯍꯀꯨꯝꯕꯅꯥ ꯆꯥꯏ
ꯑꯥ
ꯎꯝ
ꯐꯥ ꯀꯗ
ꯍꯣꯏ ꯑꯗꯨꯗ ꯑꯄ ꯇꯔꯥꯒꯨꯞꯄꯥ ꯆꯥꯗꯨ ꯀ ꯑꯁ ꯅꯒꯨꯝꯕ ꯈꯔ ꯈꯔ ꯏꯌꯦꯀꯣ ꯑꯗꯨꯒ ꯏꯔꯒ ꯄꯨꯃꯅ ꯑꯗꯨꯒ ꯑ ꯀ꯭ꯂ ꯈꯔ ꯋꯥꯁꯇ ꯑꯣꯏ ꯇꯧꯔꯒ ꯑꯗꯨꯃꯥꯏꯅ ꯐꯥꯝꯒꯜꯂꯛꯏ
ꯑꯥ ꯑꯗꯨꯗꯤ ꯋꯥꯦꯅꯤ ꯋꯥ
ꯑ
ꯑꯗꯨꯗꯤ ꯋꯥꯒꯤꯅꯤ ꯋꯥ ꯅꯪꯁꯨ ꯌꯥꯝꯁꯥꯏ
ꯑ ꯍꯒꯨꯝꯕ ꯌꯥꯝ ꯁ
ꯑꯂ ꯑꯗꯨꯒꯤ ꯊꯕꯛ ꯈꯤ ꯈꯤꯇꯪ ꯂꯧꯕꯁꯨ ꯅꯨꯡ ꯋꯥꯥꯏꯀꯣ
ꯍꯣꯏ ꯑꯗꯨꯅ ꯌꯥꯝꯅ ꯋꯥꯏꯑꯦ ꯑꯗꯣ ꯊꯕ ꯁꯨ ꯇꯅꯤꯗ꯭ꯔꯦ ꯍꯧꯖꯤꯛ ꯅ ꯐꯝꯕ ꯂꯩꯕꯗꯨ ꯂꯩꯕꯁꯨ ꯌꯥꯝꯅꯨꯡ ꯋꯥꯏ